ꯆꯥꯔꯕ꯭ꯔꯣ ꯆꯥ ꯔꯦ ꯀ꯭ꯔꯤ ꯏꯟꯁꯥꯡ ꯆꯥꯕ꯭ꯔꯥ
ꯉꯁꯤ ꯀꯩꯅꯣꯅꯦ ꯆꯥꯏꯌꯦ ꯅꯪꯗꯤ
ꯑꯩꯁꯦꯒꯟ ꯀꯨꯝꯕ ꯂꯣꯏ ꯄꯥꯏꯒꯥꯟ ꯆꯥꯏꯌꯦ ꯁꯤ ꯅꯨꯄꯥ ꯁꯨꯄ ꯇꯣ ꯑꯩꯅ ꯅꯨꯄꯤꯒꯤ ꯐꯝ ꯍꯣꯜ ꯗꯦ ꯑꯗꯨꯝ ꯂꯩꯒꯅꯤ ꯀꯣꯜ ꯇꯧꯔꯒ ꯉꯁꯤ ꯇꯥꯛꯁ ꯀꯝꯄ꯭ꯂꯤꯠ ꯇꯧꯗ꯭ꯔꯗꯤ ꯌꯥꯔꯦ ꯆꯠꯀꯦ ꯑꯦ ꯀꯌꯥꯁꯨ ꯈ꯭ꯔꯥꯕ꯭ꯔꯥ ꯅꯪꯒꯤ ꯌꯥꯝ ꯅꯦꯍꯦ ꯆꯪꯉꯒꯗꯤ ꯌꯥꯝ ꯆꯪꯒꯗꯕ ꯃꯥꯜꯂꯦꯀꯣ ꯏꯕꯦꯃꯥ ꯒꯤꯁꯦ
ꯍꯪ ꯂꯩꯍꯦ ꯑꯩ
ꯆꯪꯒꯅꯤ ꯆꯪꯒꯅꯤ ꯆꯪꯒꯅꯤ ꯆꯪꯒꯅꯤ ꯑꯣ ꯀꯅꯥꯀꯅꯥ ꯂꯩꯦꯕ꯭ꯔꯥꯅꯑꯦ ꯆꯦꯒ ꯂꯩꯕ꯭ꯔꯥ ꯑꯥꯎ ꯑꯥꯎ ꯎ ꯁꯌꯦ ꯑꯩꯈꯣꯏꯗꯤ ꯑꯗꯨꯝ ꯄꯨꯟꯅ ꯂꯩꯃꯤꯟꯅꯔꯒ ꯑꯗꯨꯝ ꯀꯣꯜ ꯇꯧꯋ ꯉꯔꯥꯡꯗꯨꯗꯤ ꯑꯁ ꯀꯣ ꯐꯆꯥ ꯑꯅ ꯇꯧꯕꯤꯒꯤ ꯀ꯭ꯔꯤꯔꯥ ꯑꯩꯒꯤ ꯆꯤꯟꯗꯣ ꯅꯪꯈ꯭ꯔꯦꯕ ꯑꯗꯨꯒꯤꯇ ꯀꯗꯏꯗꯒꯏ ꯁꯤ ꯋꯥ ꯉꯥꯡꯉꯅꯨ ꯍꯥꯏꯔꯒ ꯏꯕꯥꯅꯤ ꯁꯤꯗꯨꯝ ꯀꯥꯑꯣꯔꯁꯤ
ꯑ ꯌꯥꯔꯦ ꯇꯎꯔꯁꯦ ꯑꯩꯈꯣꯏꯗꯤ
ꯎꯝ
ꯁꯟꯗꯦꯗ ꯆꯨꯠꯆ ꯆꯠꯁꯦ ꯀꯉ
ꯁꯤ ꯁꯟꯗꯦꯗꯤ ꯁꯟꯗꯦꯔꯣ ꯑꯩꯈꯣꯏ ꯈꯪꯗꯦꯅꯦ ꯀ꯭ꯂꯥꯁ ꯆꯠꯀꯗꯧꯕ ꯃꯥꯜꯂꯦ ꯑꯩꯈꯣꯏ
ꯀꯔꯤꯔꯥꯅꯦ ꯁꯟꯗꯦꯗꯥ
ꯑꯗꯨꯅꯤ ꯑꯩꯈꯣꯏ ꯀ꯭ꯂꯥꯁ ꯀꯔꯤꯅꯣ ꯑꯩꯈꯣꯏꯗꯣ ꯆ ꯄ꯭ꯔꯤ ꯄ꯭ꯔꯥꯏꯃꯥꯔꯤꯒꯤ ꯇ꯭ꯔꯦꯅꯤꯡꯗꯣ ꯆꯠꯄꯅꯦꯕ ꯑꯗꯨꯒꯤ ꯁꯟꯗꯦꯗ ꯈꯛ ꯆꯠꯄ ꯑꯗꯨꯒꯤ ꯁꯟꯗꯦ ꯑꯅꯤ ꯁ ꯁꯟꯗꯦ ꯑꯅꯤ ꯁꯨꯔꯦ ꯈꯣ ꯀ꯭ꯂꯥꯁ ꯆꯠꯇꯕ
ꯑ
ꯅꯦꯛꯁ ꯁꯟꯗꯦꯁꯤ ꯆꯠꯁꯤꯔꯥꯅ ꯈꯟꯕ ꯁꯟꯗꯦ ꯑꯅꯤ ꯆꯠꯂꯒ ꯁꯟꯗꯦ ꯑꯅꯤ ꯆꯠꯂꯔꯣꯏ ꯑꯗꯣ ꯑꯩꯈꯣꯏꯗꯤ ꯑꯗꯨꯝ ꯇꯧꯔꯅꯤ ꯁꯥꯔꯇꯤꯐꯤꯀꯦꯠ ꯈꯛꯀꯤ ꯇꯧꯕꯕꯒꯦꯀꯣ
ꯎꯝ ꯑꯗꯨꯒ ꯀꯩꯅꯣꯅꯦ ꯑꯩꯈꯣꯏ ꯒ꯭ꯔꯨꯞ ꯖꯣꯏꯟ ꯇꯧꯕꯒꯤ ꯅꯝꯕꯔ ꯀꯔꯤ ꯀꯔꯤ ꯀꯔꯥꯅ ꯀꯅꯥ ꯀꯅꯥꯔ ꯀꯣꯜ ꯇꯧꯔꯒꯦꯅꯦ
ꯑꯗꯨꯅꯦ ꯅꯉꯣꯟꯗꯁꯨ ꯇꯧꯔꯛꯄ꯭ꯔꯥ ꯑꯁ ꯍꯧꯅꯤꯡꯉꯦ ꯑꯩꯗꯤ ꯉꯔꯥꯡ ꯏꯃꯥꯗ ꯀꯣꯜ ꯇꯧꯔꯛꯏꯦ ꯍꯥꯏꯌꯦ ꯀꯣꯜ ꯇꯧꯔꯒ ꯑꯩꯉꯣꯟꯗꯁꯨ ꯏꯃꯥꯗ ꯀꯣꯂꯦꯖꯀꯤ ꯍꯪꯒꯦ ꯍꯥꯏꯅ ꯀꯣꯜ ꯇꯧꯔꯛꯑꯦ ꯍꯥꯏꯗꯨꯒꯤ ꯏꯃꯥꯅ ꯑꯩꯒꯤ ꯅꯝꯕꯔ ꯄꯤꯕꯤꯕ ꯃꯥꯜꯂꯦ ꯄꯤꯔꯒ ꯑꯩꯉꯣꯟꯗ ꯀꯣꯜ ꯇꯧꯔꯒ ꯃꯔꯤꯡꯒꯤ ꯅꯨꯄꯥ ꯑꯣꯏꯕ ꯃꯥꯜꯂꯦ ꯁꯥꯎꯅꯤꯡꯕꯗꯣ ꯑꯩꯗꯤ
ꯑꯩ ꯑꯩꯉꯣꯟꯗ ꯀꯣꯜ ꯇꯧꯔꯛꯄꯗꯤ ꯀꯩꯅꯣꯅꯦ ꯑꯩꯈꯣꯏ ꯂꯩꯀꯥꯏ ꯆꯄ
ꯀꯣꯜ ꯇꯧꯕꯤ ꯌꯥꯏꯅ ꯁꯤ ꯑꯩꯈꯣꯏ ꯑꯁꯤ ꯇꯧꯕ ꯃꯇꯝꯗ ꯑꯗꯨꯗꯤ
ꯌꯥꯔꯦ ꯑꯩ ꯀꯑꯣꯜ ꯇꯧꯅꯤꯪꯗꯦ
ꯃꯤ ꯃꯤ ꯈꯪꯅꯗꯕꯗꯣ ꯀꯣꯜ ꯇꯧꯕꯗꯣ꯫ ꯑꯗꯨꯝ ꯋꯥ ꯉꯥꯡꯕ ꯅꯨꯡꯉꯥꯏꯅꯤ ꯑꯩꯈꯣꯏ ꯈꯪꯅꯕꯁꯤꯡ ꯀꯣꯜ ꯇꯧꯔꯛꯦ ꯅꯣꯛꯅꯤꯡꯕꯗꯣ
ꯑꯗꯨꯅꯦ ꯑꯗꯨ ꯑꯣꯏꯔꯁꯨ ꯇꯞꯗꯤ ꯋꯥꯔꯤꯁꯅꯤꯡꯗ
ꯎꯝ ꯍꯣꯏ ꯁꯤ ꯀꯣꯜ ꯇ ꯀꯣꯜ ꯇꯧꯕ ꯍꯥꯎꯕꯒꯤꯗꯩꯉꯥꯝꯂꯅꯨꯡꯝꯒꯤꯗꯤ ꯃꯇꯝ ꯄꯤꯕ꯭ꯔꯣ ꯅꯪ
ꯑꯩꯗꯤ ꯀꯌꯥ ꯀꯧ ꯇꯧꯗꯦꯗ ꯅꯪ ꯅꯪꯉꯣꯟꯗ ꯇꯧꯋꯦ ꯑꯗꯨꯒ ꯑꯩ ꯏꯃꯥꯟꯅꯕꯤ ꯑꯃ ꯑꯗꯨ ꯈꯛꯇꯅꯦ
ꯑꯣ ꯀꯣꯗꯨꯝ ꯇ
ꯃꯥꯅ ꯀꯥꯏ ꯅꯅꯦ ꯇꯧꯔꯣ ꯍꯥꯏꯕꯒꯤ ꯑꯩ ꯇꯧꯕꯅꯤꯅꯦ ꯃꯥꯒꯤ ꯑꯣꯗꯔꯅꯦꯗꯅ
ꯀꯧꯔꯣꯅꯥ ꯑꯣ ꯍꯣꯏ ꯍꯣꯏ ꯈꯔ ꯈꯔ ꯈꯔ ꯈꯔ ꯑꯩꯈꯣꯏꯒꯤ ꯕꯦꯅꯤꯐꯤꯠꯁ ꯂꯩꯔꯗꯤ ꯌꯥꯝ ꯐꯩꯌꯦꯅ
ꯑꯗꯨ ꯑꯗꯨꯅꯦ
ꯇꯧ ꯇꯝꯅꯤ ꯃꯥꯁꯣ ꯃꯥꯁ
ꯃꯥ ꯁꯥꯎꯒꯅꯤ ꯑꯇꯣꯞꯄꯞ ꯑꯩꯅ ꯑꯇꯣꯞꯄ ꯃꯤꯕꯨ ꯋꯥꯔꯤ ꯁꯥꯔꯗꯤ ꯃꯥ ꯁꯥꯎꯒꯅꯤꯕ ꯑꯗꯨꯒꯤ ꯌꯥꯗꯦ
ꯌꯥꯏ ꯌꯥꯏ ꯑꯗꯨꯁꯨ
ꯅꯉꯣꯟ ꯀꯩꯗꯧꯅꯦ ꯅꯨꯄꯤ ꯑꯃꯈꯛꯇ ꯌꯥꯔꯦ ꯍꯥꯏꯌꯦꯃ ꯅꯪꯣꯟ ꯍꯗꯤ
ꯌꯥꯏ ꯌꯥꯏ ꯆꯥꯎꯧꯔꯛꯑꯣ ꯍꯥꯏꯕꯗꯤ ꯃꯤ ꯑꯃꯗ ꯃꯔꯤ ꯃꯔꯤ ꯇꯧꯕ ꯌꯥꯕꯒꯤꯀꯣ
ꯅꯨꯄꯤꯠ ꯑ ꯅꯨꯃꯤꯠ ꯑꯃꯗ ꯐꯣꯔ ꯐꯣꯔ ꯇꯧꯔꯗꯤ ꯌꯥꯔꯦ ꯑ
ꯍꯣꯏ ꯁꯦꯝ ꯄꯔꯁꯟ ꯃꯤ ꯑꯃꯗ ꯀꯣꯛꯜ ꯑꯍꯨꯝ ꯃꯤꯠꯅꯣ ꯀꯣꯜ ꯃꯔꯤ ꯃꯤꯗ ꯀꯣꯜ ꯃꯔꯤ ꯍꯥꯏꯕꯗꯤ ꯅꯪꯅ ꯑꯗꯨꯝ ꯀꯣꯜ ꯇꯧꯕ ꯂꯣꯏꯔꯗꯤ ꯅꯪꯅ ꯇꯧꯕ ꯃꯤꯅ ꯑꯗꯨꯝ ꯀꯣꯜ ꯕꯦꯛ ꯇꯧꯔꯗꯤ ꯑꯗꯨꯝ ꯌꯥꯒꯅꯤꯕ ꯃꯤ ꯌꯥꯝ ꯇꯧꯗ꯭ꯔꯁꯨ ꯋꯥꯏꯍꯦ ꯆꯥꯛ ꯆꯥꯕ ꯂꯣꯏꯔꯒ ꯇꯨꯝꯕꯒꯤ
ꯇꯨꯝꯔꯒ ꯂꯩꯌꯦꯦ ꯅꯣꯏꯁꯨ ꯅꯣꯏꯗꯦ ꯅꯪꯗꯤ ꯑꯩꯗꯤ ꯅ ꯑꯣꯏꯕꯅ ꯁꯤꯗꯣꯏꯔꯦ
ꯑꯩ ꯁꯨꯅꯦꯦ ꯃꯦꯟ ꯇꯥꯗꯦ ꯇꯨꯝꯃꯒ ꯇꯨꯝꯃ ꯂꯩꯕꯅꯦꯁꯦꯅꯦ ꯊꯕꯥꯛꯇꯨ ꯁꯨꯔꯦ ꯑꯗꯨꯨꯝ ꯇꯨꯝꯃꯒ ꯂꯩꯕꯅꯤ ꯅꯣꯏꯗ ꯀꯔꯤꯗꯔꯥ ꯈꯪꯗꯦ ꯑꯩꯁꯦ ꯅꯣꯏꯕꯒꯤ ꯏꯁꯣꯔꯅ ꯇꯝꯂꯝꯝꯗ꯭ꯔꯕ ꯃꯥꯜꯂꯦ ꯆ ꯍ ꯅꯣꯏꯅꯤꯡꯉꯦ ꯑꯩꯁꯨ
ꯑꯗꯨꯅꯦ ꯑꯩꯗꯤ ꯅꯣꯣꯏ ꯑꯗꯨꯅ ꯌꯥꯗ꯭ꯔꯦ
ꯂꯣꯏꯕꯅ ꯐꯩꯌꯦꯅ
ꯑꯣ ꯉꯔꯥꯡ ꯉꯔꯥꯡ ꯅꯪꯒꯤ ꯕꯣꯏꯐ꯭ꯔꯦꯟꯗꯣ ꯌꯥꯝ ꯅꯣꯛꯅꯤꯡꯉꯦ ꯑꯗꯩꯩꯗꯤ ꯑꯩꯈꯣꯏꯒꯤ ꯔꯦꯟꯗꯗꯤ ꯔꯣꯅꯥꯜꯗꯣꯒꯤ ꯐꯦꯟ ꯄꯥꯛ ꯂꯩꯇꯦꯕ
ꯑꯥ
ꯃꯊꯟꯇ ꯔꯣꯝꯗ ꯑ ꯃꯊꯟꯇ ꯉꯔꯥꯡ ꯑꯩꯈꯣꯏꯒꯤ ꯑ ꯔꯦꯟꯒꯤ ꯃꯄꯨꯈꯣꯏꯒꯤ ꯒ꯭ꯔꯦꯁ ꯔꯥꯛ ꯔꯤꯂꯦꯇꯤꯞꯁꯨ ꯂꯥꯛꯄ ꯑꯗꯨꯒꯤ ꯁꯦꯝꯅꯤꯉꯥꯏ ꯑꯗꯨꯒꯤ ꯅꯨꯄꯥ ꯑꯅꯤꯅ ꯐ꯭ꯂꯣꯔꯗ ꯇꯨꯝꯃꯦ ꯃꯥꯅ ꯁꯣꯐꯥꯗ ꯐꯝꯃꯒ ꯌꯦꯡꯉꯨ ꯃꯥ ꯏꯁꯇꯦꯇꯁ ꯇꯣ꯫ ꯇꯣ ꯑ ꯌꯥꯝ ꯅꯣꯛ ꯃꯤ ꯌꯨꯝꯗ ꯃꯊꯟꯇ ꯐꯝꯃꯒ ꯌꯦꯡꯉꯨꯅꯦꯕ
ꯑꯗꯨ ꯑꯩꯉꯣꯟꯗ ꯇꯨꯝꯃꯣ ꯍꯥꯏ ꯕꯣꯜ ꯌꯦꯡꯒꯦꯅ
ꯑꯣ ꯅꯣꯛꯅꯤꯡꯕꯅꯦ ꯔꯨꯅꯥꯜꯗꯣ ꯐꯦꯟ ꯂꯩꯇꯕꯒ ꯃꯊꯟꯗꯅꯦꯕ ꯑꯩꯈꯣꯏ ꯔꯦꯟꯗ ꯂꯩꯕꯗꯣ ꯑꯗꯨꯒꯤ ꯃꯊꯟꯇ ꯌꯦꯡꯉ ꯂꯩꯕꯅꯣ ꯅꯣꯛꯅꯤꯡꯕꯅ ꯃꯤꯉꯣꯅ
ꯋꯥꯏꯁꯅꯦꯃꯦ
ꯍ ꯍꯣꯏ ꯌꯥꯏꯑꯦ ꯖꯣꯔ ꯁꯤꯅ ꯁꯦꯀꯦꯟꯅꯤꯅꯦ ꯑꯗꯨꯗꯤ ꯑꯗꯨ ꯅꯠꯇ꯭ꯔꯒ ꯃꯒꯤ ꯑꯦꯛꯁ ꯋꯥꯏꯐꯇꯨꯔꯥ꯫
ꯖꯔꯖꯤꯅꯥ ꯁꯦꯀꯦꯟ ꯇꯧꯕ꯭ꯔꯣ꯫ ꯃꯥꯅ ꯔꯣꯅꯥꯜꯗꯣ ꯁꯦꯀꯦꯟ
ꯑ ꯍꯧꯖꯤꯛ ꯃꯥꯅ ꯅꯨꯡꯁꯤꯕ ꯅꯨꯄꯤ ꯎꯝ ꯃꯥꯒꯤ ꯅꯨꯄꯤ ꯂꯩꯗꯅ ꯔꯣꯅꯥꯜꯗꯣꯒꯤ ꯅꯨꯄꯤ ꯑꯗꯨ ꯇꯥꯔ꯭ꯃ ꯂꯣꯏꯔꯗꯤ ꯑꯩ ꯑꯣꯏꯗꯣꯏꯕ꯫